ꯑꯥꯎ ꯆꯥꯛ ꯏꯟꯁꯥꯡ ꯆꯥꯔꯕꯣ
ꯍꯜꯂꯣ
ꯇꯥꯌꯦ
ꯑꯣ ꯇꯥꯏꯀꯣ
ꯍꯣꯏ
ꯀꯩꯗꯧꯔꯤꯒꯦ ꯅꯪꯕꯣ
ꯍꯧꯖꯤꯛ ꯆꯥꯛ ꯆꯥꯛ ꯇꯣꯛꯇ ꯉꯥꯏꯔꯤꯗ
ꯎꯝ ꯅꯪꯒꯤꯗꯣ ꯔꯣꯂꯤꯌꯨꯝ ꯈꯤꯇꯪ ꯂꯩꯈꯠꯄ ꯌꯥꯒꯗ꯭ꯔꯣ
ꯂꯩꯈꯠꯄꯗꯤ ꯂꯥꯏꯔꯤ ꯂꯩ ꯂꯩꯊꯁꯤꯔꯥ ꯍꯥꯏꯅ ꯇꯧꯔꯤꯅꯤꯅꯦ ꯀꯟꯃꯟꯕꯩ
ꯑ ꯍꯧꯖꯤꯛꯇꯤ ꯌꯥꯔꯦ ꯍꯧꯖꯤꯛꯇꯤ ꯌꯥꯔꯦ
ꯑꯗꯨꯅꯤ ꯂꯩ ꯂꯧꯊ ꯂꯩꯈꯠꯄ ꯅꯠꯇꯕ ꯃꯈꯥ ꯂꯩꯊ
ꯎꯝ ꯇꯞ ꯇꯞꯅ ꯉꯥꯡꯁꯤꯀꯣ ꯑꯗꯨ ꯑꯣꯏꯔꯒꯗꯤ ꯃꯇꯝꯁꯤꯅꯦ ꯆꯠꯄ ꯈꯪꯍꯧꯗꯦ
ꯀꯩ ꯏꯟꯁꯥꯡ ꯆꯥꯔꯕꯣ ꯅꯪ ꯆꯥꯔꯕꯣ
ꯆꯥꯔꯦ ꯍꯣꯏ ꯉꯁꯤ ꯌꯥꯝ ꯍꯥꯎꯕ ꯆꯥꯏ
ꯑꯣ ꯅꯣꯏ ꯑꯗꯨꯗꯒꯤꯔ ꯑꯣ ꯃꯣꯏꯒꯤꯗ ꯆꯥꯕ꯭ꯔꯣ ꯉꯁꯤ
ꯑ ꯑꯁꯤꯗꯅꯦ ꯉꯁꯤ ꯄꯅꯤꯔ ꯒ ꯃꯇꯔ ꯄꯤꯌꯦ
ꯑꯣ ꯑꯣ ꯉꯁꯤ ꯄꯅꯤꯔꯒꯤ ꯅꯨꯃꯤꯠꯂꯣ
ꯃꯥꯅꯦ ꯅꯨꯡꯃꯥꯏꯖꯤꯡꯒꯤ ꯅꯨꯃꯤꯗꯥꯡ ꯋꯥꯏꯔꯝ ꯈꯨꯗꯤꯡꯅꯦ
ꯎꯝ
ꯄꯥꯅꯤꯔ ꯄꯤꯌꯦ
ꯑꯣ ꯅꯪ ꯉꯁꯥꯏꯗꯨꯗꯤ ꯑꯥꯗ ꯌꯦꯟꯒ ꯀꯔꯤꯔꯥ ꯆꯥꯛ ꯑꯗꯨꯒꯤꯗꯨ ꯂꯧꯒꯦꯅ ꯍꯥꯏꯕ ꯅꯠꯇ꯭ꯔꯥ ꯑꯩꯁꯨ ꯀꯥꯞꯊꯣꯛꯄꯅꯦ ꯑꯥ
ꯍꯣꯏ ꯑꯩꯗꯣ ꯆꯠꯀꯦꯅꯗꯤ ꯇꯧꯕꯅꯦꯕ
ꯎꯝ
ꯆꯠꯀꯦꯅ ꯇꯧꯕꯗꯣ ꯑꯁ ꯉꯁꯤꯁꯦ ꯌꯦꯟꯖꯥꯡ ꯑꯍꯥꯎꯕ ꯅꯨꯃꯤꯠꯅꯦ ꯅꯣꯡꯃꯥꯏꯖꯤꯡꯅꯦꯅ ꯑꯩꯅ ꯈꯜꯂꯛꯄꯗꯨꯗ ꯑꯁ ꯌꯨꯝꯗꯁꯨ ꯔꯨꯝꯗꯁꯨ ꯑꯗꯨꯗ ꯆꯥꯔꯒ ꯍꯣꯏ ꯄꯦꯟꯅ ꯆꯥꯖꯔꯒꯦꯅ ꯑꯩꯗꯣ ꯆꯃꯁꯇꯣ ꯄꯨꯔꯒ ꯆꯠꯈ꯭ꯔꯕꯅꯤ
ꯑꯣ
ꯑꯁ ꯑꯗꯣ ꯉꯁꯤꯒꯤ ꯀꯩ ꯄꯤ ꯍꯥꯏꯕꯤꯌꯨꯔꯥ
ꯍꯣꯏ
ꯃꯁꯤꯁꯦ ꯃꯣꯔꯣꯛ ꯄꯤꯑꯦꯀꯣ ꯃꯣꯔꯣꯛ ꯉꯧꯕꯤꯕꯗꯣ ꯑꯗꯒꯤ ꯑꯗꯨꯗ ꯑꯩꯅ ꯊꯨꯝ ꯆꯥꯏꯁꯤꯟꯕ
ꯑꯁ
ꯑꯗꯨꯒꯥ ꯇꯟꯁꯨ ꯄꯤꯌꯦ
ꯀꯩ ꯄꯤꯌꯦ
ꯇꯟ
ꯑꯣ ꯇꯟꯁꯨ ꯄꯤꯕ ꯆꯥꯛꯁꯨ ꯄꯤꯕ
ꯇꯟꯁꯨ ꯄꯤꯌꯦ ꯆꯥꯥꯛꯁꯨ ꯄꯤꯌꯦꯀꯣ
ꯎꯝ ꯉꯁꯤ ꯅꯣꯏꯒꯤ ꯍꯦꯟꯖꯥꯡꯗꯨꯗꯤ ꯇꯟꯒꯁꯨ ꯍꯥꯎꯕꯅꯤ ꯍꯣꯏ
ꯎ ꯑꯩꯅ ꯊꯥꯒꯠꯄꯗꯣ ꯎꯕ꯭ꯔꯣ
ꯑꯩ ꯌꯦꯡꯗ꯭ꯔꯤꯅꯦ
ꯑꯣ
ꯍꯣꯔꯦꯟ ꯌꯦꯡꯒꯦ ꯍꯣꯏ ꯍꯣꯏ
ꯑꯁ ꯃꯗꯨ ꯍꯦꯛ ꯌꯦꯡꯉꯕ ꯃꯇꯨꯡꯗ ꯅꯪꯁꯦ ꯑꯩꯁꯨ ꯆꯥꯅꯤꯡꯉꯦꯗꯒ ꯈꯜꯂꯛꯀꯅꯤ
ꯑ ꯑꯣꯏꯔꯝꯗꯧ ꯃꯥꯜꯂꯦ ꯌꯦꯡꯁꯦ
ꯃꯔꯝꯗꯤ ꯑꯈꯣꯏ ꯍꯧꯖꯤꯛꯁꯦ ꯑ ꯑꯈꯣꯏꯒꯤ ꯃꯐꯝꯗꯗꯤ ꯑꯗꯨꯝꯕ ꯄꯥꯛ ꯐꯪꯗꯦꯕ ꯇꯁꯦꯡꯅ ꯍꯥꯏꯒꯦꯕꯀꯣ
ꯑꯣ ꯍꯣ ꯅꯣꯡꯃ
ꯑꯗꯨꯒꯤ ꯑꯍꯣꯏ ꯑꯈꯣꯏ ꯅꯣꯡꯃ ꯐꯗꯣꯛꯈꯤꯕ ꯅꯣꯡꯃꯥꯏꯖꯤꯡꯒꯤ ꯅꯨꯃꯤꯗꯥꯡ ꯄꯤꯕꯗꯣ
ꯍꯣꯏ
ꯑ ꯑꯗꯣ ꯑꯈꯣꯏꯔꯣꯝꯗ ꯐꯪꯗꯦꯕ ꯍꯣꯏ ꯁꯦꯝꯕꯤꯗꯕꯕꯨꯗꯤ ꯃꯇꯨꯝ ꯃꯇꯨꯝꯗꯤ ꯐꯪꯉꯦꯀꯣ ꯑꯗꯣ ꯃꯗꯨꯒꯤ ꯁꯦꯝꯕꯒꯤ ꯃꯑꯣꯡ ꯃꯇꯧꯗꯣ ꯑꯈꯣꯏ ꯈꯪꯗꯕ
ꯑꯥꯎ
ꯑꯗꯨꯒꯤ ꯁ꯭ꯋꯥꯏꯗꯗꯤ ꯃꯣꯏꯒꯤ ꯈ꯭ꯋꯥꯏꯗꯒꯤꯅ ꯀꯩ ꯍꯥꯏꯗꯣꯏꯅꯣ ꯈ꯭ꯋꯥꯏꯗꯒꯤꯅ ꯃꯔꯨꯅꯦ ꯁꯤꯁꯦ ꯈ꯭ꯋꯥꯏꯗ ꯍꯥꯎꯕꯅꯦꯅ ꯆ ꯌꯥꯗꯧ ꯉꯔꯣꯏꯖꯦ ꯑꯗꯨꯝ ꯈꯟꯅꯔꯤꯕꯅꯤ
ꯑꯥꯎ
ꯑꯦ ꯁꯥꯇꯔꯥ ꯑꯣꯏꯔꯣ ꯑꯣꯖꯥ ꯑꯣꯏꯔꯣ ꯃꯌꯥꯗ ꯄꯥꯔꯦꯡ ꯂꯦꯞꯄꯥꯅꯤ
ꯑꯣ ꯉꯁꯤ ꯅꯨꯃꯤꯠꯇꯅꯦ ꯅꯪ ꯉꯥꯏꯔꯤꯁꯦ ꯃꯣꯏꯅ ꯑꯁ ꯑꯣ ꯑꯁꯤ ꯍꯞꯇꯥꯒꯤꯗꯤ ꯁꯟ ꯑ ꯅꯣꯡꯃꯥꯏꯖꯤꯡ ꯅꯨꯃꯤꯠꯅꯦꯕ ꯉꯥꯏꯔꯤꯁꯦ
ꯑꯥ ꯑꯠꯇꯣꯄ ꯅꯨꯃꯤꯠꯇꯗꯤꯅꯦ
ꯎꯝ
ꯑꯗꯨꯝꯅ ꯇꯧꯗꯦ ꯉꯁꯤ ꯅꯨꯡꯉꯥꯏꯖꯤꯡ ꯒꯤ ꯅꯨꯃꯤꯗꯥꯡꯗꯗꯤ ꯑꯁ ꯄꯨꯡ ꯇꯔꯦꯠ ꯃꯈꯥꯏ ꯇꯥꯔꯕ ꯂꯥꯛꯄ ꯍꯧꯔꯅꯤ
ꯎꯝ
ꯑꯗꯨꯒ ꯄꯨꯡ ꯅꯤꯄꯥꯟ ꯃꯈꯥꯏ ꯑꯗꯨꯋꯥꯏꯐꯥꯎꯗꯤ ꯂꯦꯞꯅꯒꯅꯤ
ꯎꯝ
ꯑ
ꯍꯥꯏꯗꯤ ꯊꯦꯡ ꯂꯥꯛꯄꯁꯤꯡꯒꯤꯗꯤ ꯐꯪꯕꯨ ꯐꯪꯕ꯭ꯔꯣ
ꯍꯣꯏ ꯐꯪꯉꯦ ꯍꯥꯏ ꯀꯩꯗꯧꯕꯒꯤ ꯐꯪꯉꯣꯏꯗꯣꯏꯅꯣ ꯗꯝꯃꯅꯦ ꯃꯣꯏ ꯁꯦꯝꯃꯤꯁꯦ
ꯑꯣ ꯍꯥꯏꯕꯗꯤ ꯃꯤ ꯈꯔꯒꯤ ꯐꯪ ꯈꯔꯒꯤ ꯐꯪꯗꯕꯤ ꯌꯥꯗꯤ ꯌꯥꯔꯣꯏꯅꯦ
ꯑ ꯑꯗꯨꯒꯨꯝꯕ ꯇꯧꯔꯣꯏ ꯁꯤꯗ ꯀꯣꯟꯅꯗꯕ ꯍꯥꯏꯕꯁꯦ ꯀꯩꯝꯇ ꯂꯩꯇꯦ
ꯍꯣꯏ ꯍꯣꯏ ꯆꯞ ꯃꯅꯥꯟꯅ ꯄꯤꯗꯧꯕꯅꯦ ꯅꯠꯇ꯭ꯔ ꯍꯥꯏꯕꯗꯤ ꯍꯣ ꯃꯣꯏꯅ ꯂꯣꯏꯅ ꯄꯩꯁꯥ ꯄꯤ ꯆꯥꯔꯤꯅꯦ
ꯍꯣꯏ ꯍꯣꯏ ꯑꯁꯤꯗ ꯃꯣꯏꯅ ꯇꯧꯔꯤꯕ ꯊꯕꯛꯁꯦ ꯃꯥ ꯁꯦꯝꯒꯅꯦꯕ
ꯎꯝ
ꯁꯦꯝꯄ ꯂꯣꯏꯔꯕ ꯃꯇꯨꯡꯗ ꯂꯦꯝꯍꯧꯕꯗꯣ
ꯎꯝ
ꯂꯦꯝꯍꯧꯕꯗ ꯀꯔꯤꯒꯨꯝꯕ ꯌꯥꯝꯕ ꯇꯥꯔꯒꯗꯤ ꯃꯄꯥꯟꯂꯣꯝꯗ ꯑꯃꯨꯛ ꯌꯣꯟꯒꯅꯤ
ꯑꯣ ꯑꯣꯏꯔꯕ꯭ꯔꯥ ꯃꯣꯏ ꯑꯁꯨꯃꯥꯏꯅ
ꯎꯝ ꯍꯣꯏ ꯑꯁꯤꯗ ꯃꯣꯏꯅ ꯁꯦꯝꯕꯁꯦ ꯐꯖꯅ ꯁꯦꯝꯃꯦ ꯑꯃꯣꯠꯄ ꯑꯁꯨꯛ ꯑꯝꯇ ꯂꯩꯇꯦ
ꯑꯣ
ꯃꯈꯨꯠꯅꯁꯨ ꯁꯨꯗꯦ ꯇꯟꯒ ꯁꯥꯕꯗꯣ
ꯑꯣ
ꯃꯈꯨꯠꯅ ꯁꯦꯝꯕ ꯅꯠꯇꯦ ꯃꯦꯆꯤꯟꯅ ꯁꯥꯕꯅꯤ
ꯑꯣ ꯐꯩꯌꯦꯅꯦ ꯑꯗꯨꯗꯤ ꯑꯃ
ꯀꯩ ꯑꯝꯇ ꯂꯩꯇꯦ
ꯑꯣ ꯃꯔꯛ ꯃꯔꯛꯇꯗꯤ ꯃꯣꯏꯒꯤ ꯃꯤ ꯃꯌꯥꯝꯒꯤꯅꯦ ꯍꯥꯏꯔꯗꯤ ꯌꯥꯝ ꯊꯥꯡꯅ ꯊꯧꯁꯥꯗꯕꯤꯗ__ ꯈꯪꯉꯣꯏ ꯍꯥꯏꯕꯒꯤ ꯃꯤ ꯃꯌꯥꯝꯒꯤ ꯇꯧꯕꯅꯤꯅ ꯍꯥꯏꯕꯗꯤ ꯑꯗꯨꯨꯝ ꯇꯟꯕꯁꯨ ꯌꯥꯎꯔꯛꯄ ꯌꯥꯎꯋꯤꯅ
ꯃꯐꯝꯗꯗꯤ ꯀꯩꯍꯧꯅꯦ ꯑꯩꯈꯣꯏ ꯃꯐꯝꯗꯗꯤ ꯍꯥꯏꯕꯗꯤ ꯑꯩꯈꯣꯏꯗꯤ ꯑꯣꯖꯥ ꯅꯤꯅꯀꯣ ꯆꯪꯉꯒ ꯍꯦꯛꯇ ꯑꯗꯨꯝ ꯌꯦꯡꯉꯦꯕ ꯑꯁ ꯅꯥꯜꯂꯦ ꯅꯥꯜꯂꯦ
ꯐꯩꯌꯦ ꯐꯩꯌꯦ
ꯇꯟꯒꯤ ꯃꯇꯨꯝ ꯁꯥꯕꯗꯣ
ꯎꯝ
ꯑꯗꯨꯁꯨ ꯃꯦꯆꯤꯟꯅ ꯁꯥꯕꯅꯤ
ꯑꯣ
ꯑꯗꯨꯒ ꯃꯄꯥꯟ ꯁꯥꯕꯗꯣ__ ꯑꯗꯨꯁꯨ ꯃꯦꯆꯤꯟꯅ ꯁꯥꯏ ꯑꯗꯨꯒ ꯂꯧ ꯎꯕꯗꯣ__ ꯑꯗꯁꯨꯨ ꯃꯦꯆꯤꯟꯅ ꯁꯥꯏ
ꯑꯣ
ꯄꯨꯊꯣꯛ ꯄꯨꯁꯤꯟ ꯈꯛꯇꯅꯦ ꯃꯤꯅ ꯇꯧꯕ
ꯑꯣ ꯑꯗꯨꯗꯤ ꯇꯧꯕ ꯌꯥꯗ꯭ꯔꯕꯅꯤꯅ__
ꯎꯝ ꯑꯗꯨ ꯄꯤꯗꯤ ꯃꯁꯤ ꯃꯇꯥꯡꯗ ꯑꯁ ꯑꯃꯣꯠ ꯑꯀꯥꯏꯒꯤ ꯃꯇꯥꯡꯗ ꯍꯥꯏꯔꯒꯗꯤ ꯑꯁ ꯇꯁꯦꯡꯅ ꯅꯥꯜꯂꯦ ꯁꯤꯗ ꯄꯨꯂꯞ ꯁꯨꯔꯤꯕꯁꯦ ꯃꯤ ꯇꯔꯥꯃꯉꯥꯒꯨꯝꯕꯅ ꯁꯨꯏ
ꯑꯣ
ꯌꯝꯃꯤꯀꯣ ꯃꯤ ꯇꯔꯥ ꯃꯉꯥꯅꯥ ꯁꯨꯔꯤꯅꯤ ꯍꯥꯏꯥꯕꯗꯤ__ ꯑꯌꯨꯛꯀꯤ ꯑꯌꯨꯛꯀꯤ ꯕ꯭ꯔꯦꯛꯐꯥꯁ ꯑꯣꯏꯔꯦꯀꯣ
ꯎꯝ
ꯑꯗꯨꯒ ꯑꯌꯨꯛꯀꯤ ꯆꯥꯛ ꯑꯣꯏꯔꯦ ꯅꯨꯡꯊꯤꯜꯒꯤ ꯕ꯭ꯔꯦꯛꯐꯥꯁ ꯃꯨꯛ ꯑꯣꯏꯔꯦꯀꯣ ꯇꯤ ꯇꯥꯏꯝ ꯆꯥꯒꯤ ꯃꯇꯝꯗꯣ ꯑꯗꯨꯒ ꯅꯨꯃꯤꯗꯥꯡ ꯋꯥꯏꯔꯝꯒꯤ ꯏꯟꯅꯔꯒꯨꯝ ꯁꯥꯔꯦ
ꯁꯥꯃꯟꯕꯒꯤ ꯈꯔ ꯃꯊꯛ ꯀꯣꯏꯊꯣꯛꯎꯨꯈꯤ
ꯇꯥꯗꯦ ꯀꯩ ꯍꯥꯏꯅꯣ
ꯃꯊꯛ ꯀꯥꯈꯤꯒꯦꯕ
ꯑꯣ ꯅꯋꯥꯅꯤ ꯔꯣ ꯅꯊꯟꯗ꯭ꯔꯣ
ꯕꯥꯅꯤꯅꯦ
ꯏꯕꯅꯤꯅꯦ ꯀꯥꯎ ꯀꯥꯎ
ꯁꯕꯅꯤ
ꯎꯝ ꯍꯥꯏꯕꯗꯤ ꯃꯊ ꯍꯣꯏ ꯃꯊꯛꯇ ꯈꯔ ꯐꯝ ꯉꯥꯏꯍꯥꯛ ꯐꯝꯅꯨ ꯍꯥꯏꯗꯤ ꯃꯥꯁꯨ ꯑꯗꯨꯝ ꯋꯥꯔꯤ ꯁꯥꯅꯤꯡꯕꯀꯣ
ꯑꯗꯨꯒꯤ ꯍꯥꯏꯕꯗꯤ ꯃꯊꯥꯛꯛꯇꯗꯤ ꯆꯥꯎꯕꯅꯤꯅ ꯑꯗꯨꯝ ꯖꯒꯥ ꯌꯥꯝ ꯂꯩꯌꯦꯕ
ꯑꯁ ꯏꯡꯉꯦ ꯅꯨꯉꯥꯏꯌꯦ ꯃꯄꯥꯟꯗ ꯑꯁ ꯃꯅꯨꯡꯗꯒꯤꯁꯦ ꯆꯥꯔꯦꯕ ꯑꯅꯤꯁꯨ ꯆꯥ ꯇꯣꯛꯑ ꯂꯩꯔꯤꯅꯦ ꯆꯥ ꯇꯣꯛꯑ ꯐꯝꯃꯤꯅꯦ ꯍꯧꯖꯤꯛꯇꯤ ꯉꯥꯏꯍꯥꯛ ꯂꯩꯔꯗꯤ ꯑꯁ ꯋꯥꯠꯂꯤꯅꯦ ꯕꯣꯜ ꯌꯦꯡꯒꯦ ꯇꯧꯕꯁꯨ
ꯑꯁ ꯊꯦꯡꯉꯦꯍꯦ ꯅꯣꯏꯗꯣ
ꯊꯦꯡꯉꯦꯕ
ꯍꯛꯆꯥꯡ ꯁꯣꯛꯀꯅꯤ
ꯑꯁ ꯌꯥꯝ ꯊꯦꯡꯕꯁꯨ ꯅꯠꯇ꯭ꯔꯒ ꯑꯗꯨꯗꯒꯤ ꯍꯦꯟꯅ ꯍꯦꯟꯅ ꯊꯦꯡꯕꯁꯨ ꯌꯥꯎꯕꯅꯦꯗ
ꯑꯁ ꯉꯁꯥꯏ ꯉꯁꯥꯏ ꯅꯣꯡ ꯌꯥꯝ ꯆꯨꯔꯝꯕ ꯇꯥꯏ ꯃꯊꯛ ꯀꯥꯔꯒ ꯂꯣꯏ ꯀꯪ ꯂꯩꯔꯝꯃꯦ
ꯄꯔꯦꯛ ꯄꯔꯦꯛ ꯇꯥꯕ ꯑꯣꯏꯔꯝꯒꯅꯤ ꯀꯟꯅ ꯆꯨꯗꯕꯤꯗ
ꯑꯩ ꯋꯥꯈꯟꯗꯗꯤ ꯃꯊꯛꯇ ꯀꯥꯔꯗꯤ ꯌꯥꯝ ꯏꯪꯒꯗꯧ ꯃꯥꯟꯕ
ꯃꯊꯛ ꯀꯥꯔꯗꯤ ꯏꯪꯗꯧ ꯃꯥꯜꯂꯦ
ꯍꯣꯏ ꯑꯩ ꯋꯥꯈꯟꯗ ꯏꯪꯁꯨ ꯏꯪꯗꯦ
ꯑꯣ ꯑꯆꯥ ꯑꯆꯥ ꯅꯪ ꯋꯥꯈꯜꯗꯀꯣ
ꯎꯝ
ꯎꯝ
ꯎꯝ ꯐꯝꯈꯤꯒꯦꯗ
ꯑꯁ ꯑꯩꯈꯣꯏꯗꯤ ꯅꯨꯡꯉꯥꯏꯔꯦ ꯍꯟꯗꯛꯁꯦ ꯑ ꯅꯨꯡꯊꯤꯟꯕꯗꯤ ꯅꯣꯡ ꯆꯨꯗꯕ ꯅꯨꯃꯤꯗꯥꯡꯗ ꯅꯣꯡ ꯆꯨꯕ
ꯍꯣꯏ ꯆꯞ ꯃꯥꯟꯅꯩꯌꯦ ꯑꯩꯈꯣꯏꯁꯨ ꯑꯗꯨꯁꯨ ꯁꯥꯏꯌꯦ
ꯅꯨꯡꯊꯤꯟꯗ ꯅꯣꯡ ꯆꯨꯨꯔꯒꯗꯤꯅꯦ ꯆꯠꯊꯣꯛ ꯆꯠꯁꯤꯟꯁꯦ ꯈꯔ ꯕꯦꯔꯥ ꯇꯧꯋꯦꯕ ꯅꯨꯃꯤꯗꯥꯡꯗ ꯅꯣꯡ ꯆꯨꯔꯒ ꯅꯨꯡꯊꯤꯜꯗ ꯏꯡꯕꯗꯣ ꯃꯗꯨ ꯀꯋꯥꯏꯗꯗꯒꯤꯅ ꯐꯕꯅꯦ
ꯑꯩꯅ ꯄꯥꯝꯕꯁꯤ ꯀꯔꯤꯔꯣ ꯍꯥꯏꯌꯨꯔꯥ ꯑꯩꯅ ꯄꯥꯝꯕꯁꯦ ꯅꯨ ꯃꯝꯕꯀꯣ ꯑꯩꯅ ꯈ꯭ꯋꯥꯏꯗꯩ ꯄꯥꯝꯖꯕ ꯅꯣꯡ ꯃꯝꯕꯁꯦ ꯈ꯭ꯋꯥꯏꯗꯩ ꯄꯥꯝꯕ ꯑꯩꯅ꯫
ꯅꯣꯡ ꯃꯝꯕ ꯍꯥꯏꯁꯦ ꯀꯩ ꯍꯥꯏ ꯅꯣꯡꯃꯝꯕ ꯍꯥꯏꯕꯁꯦ ꯂꯩꯕ꯭ꯔꯥ?
ꯅꯣꯡ ꯆꯨꯗꯕꯤꯅ ꯃꯣ ꯃꯝꯕꯗꯨ ꯈꯪꯗ꯭ꯔꯣ?
ꯃꯥ ꯅꯣꯡꯃꯪꯕ ꯍꯥꯏꯅ ꯍꯥꯏꯅꯩꯌꯦꯕꯗꯣ ꯍꯣꯏ꯫
ꯑꯣ ꯍꯣ ꯑꯣ ꯑꯩꯅ ꯍꯩꯗꯕꯩ ꯑꯣꯏꯔꯝꯅꯤ ꯑꯣ ꯅꯣꯡ ꯃꯥꯡꯕ ꯍꯣꯏ ꯍꯣꯏ ꯍꯣꯏ ꯅꯣꯡ
ꯑꯥ ꯈꯨꯜꯗꯅꯦ
ꯍꯥꯥ
ꯈꯣꯏꯒꯤ ꯈꯨꯜꯗ ꯅꯣꯡ ꯃꯪꯕꯕꯨ ꯌꯥꯝ ꯆꯨꯗꯕꯅꯦ
ꯑꯥ
ꯑꯗꯨꯝ ꯍꯥꯏꯗꯤ ꯀꯤꯕꯖꯥꯠ ꯅꯠꯇꯦ ꯑꯗꯨꯝꯕ ꯇꯧꯔꯛꯑꯒꯗꯤ ꯑꯩꯗꯤ ꯍꯔꯥꯎꯔꯦ ꯐꯖꯅ ꯇꯨꯝꯃꯦ꯫
ꯍꯣꯏ ꯑꯁ ꯅꯨꯡꯉꯥꯏꯌꯦꯍꯦ꯫ ꯅꯣꯡꯕꯨ ꯆꯨ ꯅꯣꯡꯃꯪ ꯎꯝ
ꯑꯗꯨꯝꯕ ꯃꯈꯣꯟꯁꯤꯡꯗꯨ ꯇꯥꯔꯒꯅꯦ ꯇꯨꯝꯕꯁꯦ ꯑ ꯁꯤꯒꯨꯝꯅ ꯅꯨꯡꯉꯥꯏꯕ ꯂꯩꯇ꯭ꯔꯦ꯫
ꯑꯁ ꯅꯣꯡꯃ ꯍꯥꯏꯕꯗꯤ ꯅꯣꯡꯃꯝꯕ ꯃꯪꯕ ꯍꯥꯏꯕꯅꯤꯀꯣ
ꯑꯥ
ꯅꯣꯡ ꯃꯪꯕꯖꯦ ꯍꯣꯏ ꯅꯣꯡ ꯃꯪꯕꯁꯦ ꯄꯥꯝꯃꯦꯕ꯫ ꯆꯨꯕꯗꯤ ꯍꯥꯏꯕꯗꯤ ꯅꯨꯡꯊꯤꯟ ꯅꯨꯡꯗꯥꯡꯗꯗꯤ ꯅꯣꯡ ꯆꯨꯕ ꯄꯥꯝꯕ ꯅꯨꯡꯊꯤꯟꯗꯅ ꯅꯣꯡ ꯃꯪꯕ ꯄꯥꯝꯕ꯫ ꯑꯗꯨꯒ ꯆꯨ ꯅꯣꯡ ꯆꯨ ꯀꯥꯟꯗꯁꯨ ꯀꯣ ꯃꯈꯣꯟꯗꯣ ꯇꯥꯅꯤꯡꯗꯕ ꯑꯩꯅ ꯀꯤꯕ꯫ ꯇꯨꯝꯕ ꯀꯥꯟꯗ ꯅꯨꯡꯉꯥꯏꯇꯕ ꯍꯥꯏꯕꯗꯤ ꯒ꯭ꯔꯪ ꯒ꯭ꯔꯪ ꯌꯥꯝ ꯀꯟ ꯍꯣꯏ ꯀꯤꯕ ꯍꯥꯏꯕꯗꯤ ꯑꯩꯗꯤ ꯅꯍꯥꯟꯗꯤ ꯏꯊꯟ ꯏꯊꯟꯗ ꯂꯩꯕ ꯎꯝ
ꯑ ꯅꯣꯡꯃꯩ ꯀꯥꯞꯅꯕꯅꯦ ꯅꯣꯡ ꯃꯪꯕꯅꯦ ꯅꯣꯡꯅ ꯆꯨꯕꯅꯦ ꯁꯨꯝꯕ ꯃꯈꯣꯟꯁꯤꯡꯁꯦ ꯑꯩꯒꯤꯗꯃꯛꯇꯗꯤ ꯑꯁꯤꯒꯨꯝꯕ ꯅꯨꯡꯗꯥꯡꯗ ꯅꯨꯃꯤꯗꯥꯡꯗ ꯇꯨꯝꯗ꯭ꯔꯤꯉꯩꯗ ꯇꯧꯔꯛꯑꯒꯗꯤ ꯄꯦꯟꯅꯥꯇꯨꯝꯖꯔꯦ ꯊꯦꯝꯃꯒ
ꯅꯣꯡ ꯀꯥꯔ ꯅꯣꯡꯃꯩ ꯀꯥꯞꯅꯕꯨ ꯀꯅꯥꯅ ꯅꯨꯡꯉꯥꯏꯅ ꯇꯨꯝꯒꯦꯔ ꯃꯤ ꯀꯤꯕ ꯃꯈꯩ ꯃꯤꯅ ꯀꯤꯕ ꯆꯦꯟ ꯃꯈꯩ ꯏꯁ
ꯊꯥꯖꯗ꯭ꯔꯗꯤ ꯊꯥꯏꯅ ꯃꯃꯥꯡꯉꯩꯗꯤ ꯑꯩ ꯑꯉꯥꯡ ꯑꯣꯏꯔꯤꯉꯩꯗꯅꯦ ꯇꯧꯕꯅꯦ ꯑꯩꯈꯣꯏ ꯈꯨꯟꯗ ꯅꯣꯡꯃꯩꯁꯦ ꯀꯥꯞꯅꯒꯅꯤ ꯈꯪꯕ꯭ꯔꯥ ꯑꯗꯣ ꯌꯥꯝ ꯇꯧꯕꯅꯦ ꯍꯥꯏꯗꯤ ꯐꯖ ꯐꯖꯅ ꯇꯨꯝꯕꯅꯦ ꯑꯩꯈꯣꯏ ꯑꯩꯈꯣꯏ ꯏꯃꯥꯈꯣꯏ ꯑꯥ ꯄꯤꯕꯒꯤ ꯀꯣ
ꯑ
ꯃꯈꯣꯟ
ꯏꯁ ꯑꯥ
ꯑꯗꯨꯒꯤꯅꯤꯗ ꯑ ꯃꯊꯪꯗꯅꯦ ꯃꯊꯪꯗꯁꯨ, ꯑꯁꯤ ꯂꯣꯏꯔꯔꯢꯒ ꯃꯊꯪꯗ ꯑꯩ ꯃꯊꯪꯗꯁꯨ ꯇꯧꯔꯛꯀꯦꯀꯣ ꯑꯗꯨꯒ, ꯋꯥꯔꯤ ꯅꯨꯡꯉꯥꯏꯕ ꯇꯧꯁꯦ꯫